ꯇꯕꯂꯥ ꯑꯥ ꯑꯥ ꯅꯗꯤ ꯂꯥꯛꯄꯁꯨ ꯂꯥꯛꯇꯦ
ꯅꯣꯏ ꯂꯣꯏꯔꯕꯣ ꯀꯥ ꯀꯥꯗ ꯂꯩꯕ꯭ꯔꯣ
ꯅꯪꯗꯤ ꯂꯎꯁꯨ ꯂꯥꯛꯁꯨꯨ ꯂꯥꯛꯇꯦ ꯀꯔꯤ ꯂꯥꯛꯇꯥꯕ꯭ꯔ
ꯍ ꯂꯥꯛꯀꯦ ꯇꯧꯕꯗꯣ ꯑꯩꯗꯣ ꯏꯁꯥ ꯅꯥꯔꯕ
unaudible ꯑꯍꯣ ꯀꯔꯤꯅꯣ ꯉꯝꯗ꯭ꯔꯕꯣ
ꯎꯝ ꯑꯩꯗꯣ ꯀꯩꯅꯣ ꯇꯧꯕ ꯏꯁꯥ ꯅꯨꯡꯉꯥꯏꯇꯕ ꯄꯨꯛ ꯅꯥꯕ
ꯑꯣ ꯃꯥꯅꯤ ꯇꯩꯕ ꯂꯥꯛꯀꯦ
ꯂꯥꯑꯣ
ꯆꯥꯛꯇꯤ ꯆꯥꯔꯕꯣ
ꯆꯔꯦ
ꯀꯔꯤ ꯃꯇ ꯂꯧꯊꯥꯔꯒꯦ
ꯍꯋꯥꯏ ꯆꯥꯏ ꯉꯁꯤꯗꯤ
ꯑꯁ ꯑꯍꯥꯎ ꯃꯨꯖꯥꯃꯅꯤꯅꯤ
ꯎꯝ ꯎ ꯅꯣꯏꯗꯤ ꯂꯥꯛ ꯂꯣꯏꯔꯕ ꯂꯧ ꯁꯨꯕ
ꯎꯝ ꯑꯃꯈꯛꯇ ꯋꯥꯠꯂꯦ ꯀꯔꯤꯃꯣꯗꯣ ꯃ ꯏ꯭ꯔꯗꯅꯤꯒ
ꯑꯣ ꯑꯣ
ꯑ
ꯄꯨꯡ ꯑꯅꯤ ꯇꯥꯑꯔꯒ ꯂꯣꯏꯕ꯭ꯔꯣ
ꯑꯣ ꯆꯄꯣ ꯊꯤꯡꯗꯤꯔꯥ
ꯎꯝ
ꯆꯄꯨ ꯊꯤꯟꯂꯀꯦ ꯅꯪꯒꯤ
ꯊꯂꯣꯑꯣ
ꯅꯣꯏꯒꯤ ꯒꯦꯠ ꯅꯣꯏꯒꯤ ꯒꯦꯠꯇ ꯉꯥꯏꯔꯝꯃꯨꯀꯣ
ꯎꯝ ꯌꯦ ꯆꯣꯀꯂꯦꯠ ꯂꯩ